ꯎꯝ ꯇꯥꯔꯦ ꯇꯥꯔꯦ ꯇꯥꯏꯌꯦ ꯇꯥꯔꯦ
ꯑ
ꯏꯁ ꯅꯨꯡꯊꯤ ꯃꯪꯖꯜꯂꯛꯏꯅꯦ
ꯀꯥꯏ ꯂꯩꯒꯦ
ꯀꯥꯏ ꯂꯩꯒꯦ ꯎꯝ ꯏꯃꯥꯥꯟꯅꯕꯩ ꯍꯣꯁꯇꯦꯜꯗ ꯂꯩꯅꯦ
ꯑꯣ ꯀꯩꯗꯧꯔꯤꯅꯣ ꯍꯥꯏ
ꯀꯩꯗꯧꯔꯤꯅꯣ ꯍꯥꯏꯖꯦ ꯑꯦꯛꯖꯥꯝ ꯅꯛꯁꯜꯂꯛꯄꯒꯤ ꯂꯥꯏꯔꯤꯛ ꯄꯥꯒꯦꯅ ꯇꯧꯕꯅꯤꯗ ꯈꯔ ꯈꯔ
ꯑꯣ
ꯍꯧꯖꯤꯛꯇꯩ ꯈꯔ ꯄꯥꯍꯧꯗ꯭ꯔꯗꯤ ꯌꯥꯔꯣꯏꯗꯕ ꯑꯗꯨꯒꯤ ꯈꯔ ꯄꯥꯎꯍꯥꯎꯒꯦ ꯇꯧꯅꯤꯗ
ꯈꯥ ꯈꯥ ꯉꯟ
ꯈꯥ ꯈꯥ ꯉꯥꯛ ꯃꯇꯝ ꯂꯩꯔꯤꯉꯩꯖꯤꯗ ꯈꯥ ꯈꯥ ꯄꯥꯍꯧꯕ ꯎꯝ ꯑꯗꯨ ꯅꯠꯇ꯭ꯔꯗꯤ ꯄꯥꯗꯣꯏꯗꯤ ꯌꯥꯝꯕꯅꯤꯅꯀꯣ
ꯐꯖꯅ ꯄꯥꯍꯧꯗ꯭ꯔꯗꯤ ꯍꯌꯦꯡ ꯏ ꯉꯝꯃꯣꯏꯗꯣꯏꯅꯤꯅꯦ ꯑꯦꯛꯖꯥꯝꯗ
ꯍꯥꯏꯗꯤ ꯊꯥꯏꯅꯩ ꯑꯉꯥꯡꯕ ꯑꯉꯥꯡꯕ ꯀ꯭ꯂꯥꯁ ꯋꯥꯟ ꯇꯨ ꯊ꯭ꯔꯤꯒꯤ ꯍꯥꯏꯗꯤ ꯑ ꯑꯗꯨ ꯈꯨꯄꯥꯗꯣ ꯅꯠꯇ꯭ꯔꯕꯅꯤꯅꯕꯀꯣ
ꯄꯥꯔꯛꯇꯣꯏꯖꯤ ꯌꯥꯝ ꯌꯥꯝꯃꯦꯕ ꯑꯗꯨꯗꯩ ꯈꯔ ꯉꯜꯂꯤꯉꯩꯗ ꯈꯔ ꯄꯥꯍꯧꯒꯦꯅ ꯍꯣꯁꯇꯦꯜꯗ ꯂꯥꯛꯏꯅꯦ ꯄꯥꯕꯕꯨꯗꯤ ꯈꯔ ꯍꯧꯔꯕ ꯐꯩꯗ ꯑꯗꯨꯅꯕꯨꯗꯤ
ꯍꯥꯏ ꯄꯩꯈꯥ ꯂꯥꯛꯏ ꯇꯥꯟꯅꯕ ꯅꯨꯡꯉꯥꯏꯗꯅ ꯈꯪꯗꯕ ꯈꯣꯠꯇꯕ ꯍꯪꯅꯕꯗꯣ
ꯑꯥ ꯍꯣꯏ ꯃꯣꯏꯒꯖꯨ ꯈꯔ ꯇꯥꯟꯅꯕ ꯑꯗꯨ ꯂꯩꯃꯤꯟꯅꯔꯒ ꯇꯧꯃꯤꯟꯅꯕꯗꯅꯦ ꯎꯝ ꯃꯣꯏꯒꯤꯁꯨ ꯋꯥ ꯇꯥꯟꯅꯕ ꯑꯗꯨꯃꯥꯏꯟ ꯈꯒ ꯇꯧꯋꯤ
ꯑꯗꯨꯨꯏ ꯂꯥꯛꯄꯅꯤꯗ
ꯑꯗꯨꯅ ꯐꯩꯗ ꯍꯥꯏꯕ ꯋꯥꯅꯤ ꯑꯥ ꯈꯪꯗ꯭ꯔꯀꯥꯟꯗ ꯇꯣꯄꯤꯛ ꯑꯃ ꯈꯪꯗ꯭ꯔꯀꯥꯟꯗ ꯁꯤ ꯈꯪꯗ꯭ꯔꯀꯥꯟꯗ ꯍꯪꯐꯝꯗꯣ ꯂꯩꯇ꯭ꯔꯗꯤ ꯋꯥꯏꯗꯅ
ꯋꯥꯏꯗꯅ ꯎꯝ ꯅꯣꯡꯃꯩ ꯌꯥꯝ ꯄꯥꯕ ꯅꯠꯇꯦꯗ ꯅꯣꯡꯃꯩ ꯈꯔ ꯈꯔ ꯄꯥꯕ
ꯌꯨꯅꯤꯠ ꯑꯃ ꯀꯩ ꯑꯃ ꯁꯨꯃꯥꯏꯅ ꯈꯔ ꯈꯔ ꯄꯥꯕ ꯅꯣꯡꯃꯒꯤ ꯌꯥꯝ ꯄꯥꯕꯁꯨ ꯉꯝꯄꯣꯟꯇꯦꯗꯅ ꯃꯤꯅ ꯑꯗꯨꯅ ꯍꯥꯏꯁꯦ ꯂꯥꯏꯛ
ꯍꯥꯏꯕ ꯋꯥꯅꯦ ꯂꯥꯏꯔꯤ ꯄꯨꯡ ꯍꯥꯏꯗꯤ ꯅꯣꯡꯃꯗ ꯄꯨꯡ ꯇꯔꯥ ꯇꯧꯕ ꯀꯥꯏꯁꯦ ꯃꯤꯕꯨ ꯍꯣꯏ ꯃꯤꯕꯨꯗꯤ ꯉꯃꯝꯕ ꯌꯥꯏ ꯑꯗꯣ ꯑꯈꯣꯏꯗꯗꯤ
ꯎꯝ ꯋꯥꯖꯩꯗꯅ ꯈꯔ ꯍꯥꯏꯗꯤ ꯌꯥꯝ ꯂꯥꯏꯔꯤꯛꯇ ꯌꯥꯝ ꯄꯥꯕꯅꯤ ꯑꯦꯀꯖꯥꯝ ꯑꯦꯀꯖꯥꯝ ꯗꯨꯏ ꯃꯇꯨꯡ ꯏꯟꯅꯁꯨ ꯄꯥꯔꯛꯇꯣꯏꯅꯤ ꯑꯦꯛꯖꯥꯝꯗꯨꯅ ꯌꯥꯝ ꯂꯨꯕ ꯊꯕꯛꯀꯤ ꯀꯩꯒꯤ ꯄꯨꯔꯥ ꯑꯣꯏꯔꯗꯤ ꯑꯃꯨꯛ
ꯌꯥꯝ ꯁꯥꯡ ꯁꯥꯡ ꯄꯥ ꯌ꯭ꯕ ꯈꯜꯂꯒ ꯑꯗꯨꯒꯤ
ꯑꯗꯨꯃꯛꯁꯨ ꯅꯠꯇꯕꯅꯤꯅ ꯑꯗꯨꯃꯛꯁꯨ ꯅꯠꯇꯕꯅꯤꯅ ꯅꯣꯡꯃꯒꯤ ꯄꯨꯡ ꯑꯅꯤꯍꯨꯝ ꯑꯅꯤꯍꯨꯝ ꯄꯥꯒꯤꯕ
ꯎꯝ
ꯑꯅꯤ ꯑꯍꯨꯝ ꯄꯥꯕꯗꯨꯗ ꯈꯔ ꯃꯃꯨꯠꯇꯥꯅ ꯒ꯭ꯌꯥꯟ ꯇꯥꯅ ꯄꯥꯍꯧꯔ ꯂꯣꯏꯔꯦ ꯍꯟꯗꯛꯇꯤ ꯃꯤꯁꯨ ꯌꯥꯝ ꯄꯥꯅꯩ ꯑꯦꯛꯖꯥꯝ ꯅꯛꯁꯟꯂꯛꯄꯅꯤꯅꯀꯣ
ꯎꯝ ꯑꯩꯁꯨ ꯑꯩꯁꯨ
ꯑꯩꯁꯨ ꯑꯩꯁꯨ ꯄꯥꯒꯗꯧꯅꯤꯅꯦ
ꯍꯧꯗ ꯂꯩꯔꯦ
ꯍꯧꯗ ꯂꯩꯔꯦꯅꯦ ꯍꯥꯏꯁꯦ ꯈꯔ ꯉꯜꯂꯤꯉꯩ ꯄꯥꯍꯧꯗꯨꯅ ꯐꯕꯅꯤ ꯍꯌꯦꯡꯋꯥꯏ ꯅꯛꯁꯜꯂꯛꯒ ꯄꯥꯕꯗꯨꯗꯤ ꯅꯝꯐꯨꯗꯕꯨꯗꯤ ꯄꯥꯈꯤꯅꯦꯕꯀꯣ ꯋꯥꯏꯗꯅ ꯏꯁꯥꯗ
ꯎꯝ ꯋꯥꯏ ꯑꯗꯨꯅꯦ ꯍꯥꯏꯁꯦ ꯑꯍꯤꯡ ꯇꯨꯝꯗꯕꯤ ꯈꯣꯠꯇꯕꯤ ꯇꯧꯔꯛꯇꯣꯏꯅꯤꯗꯣ ꯍꯥꯏ ꯄꯩꯈꯥꯒꯤ
ꯄꯩꯈꯥꯒꯤ ꯄ꯭ꯔꯦꯁꯔ ꯂꯥꯛꯄꯅꯤꯅ ꯎꯝ ꯌꯥꯗꯕꯅꯤ ꯇꯨꯝꯕꯒꯁꯦ ꯇꯨꯝꯃꯃꯗꯥꯏꯒꯁꯦ ꯑꯗꯨꯝ ꯑꯦꯛꯖꯥꯝꯒꯤ ꯈꯟꯕꯗꯀꯣ ꯈꯔ ꯄꯥꯒꯔꯥ ꯈꯔ ꯈꯪꯈ꯭ꯔꯗꯤ ꯋꯥꯈꯜ ꯈꯤꯇꯪ ꯌꯥꯉꯤꯗꯅ
ꯎꯝ
ꯎꯝ
ꯑꯦ ꯍꯥꯏꯗꯤ
ꯑꯦ ꯍꯥꯏꯗꯤ ꯈꯔ ꯋꯥꯠꯂꯤꯉꯩꯗ ꯄꯥꯍꯧꯕꯁꯤꯅ ꯍꯌꯦꯡ ꯔꯤꯚꯤꯖꯟ ꯆꯠꯂꯒ ꯑꯃꯨꯛ ꯀꯩꯅꯣ ꯇꯧꯕꯗꯅ ꯑꯃꯨꯛ ꯈꯔ ꯅꯨꯡꯉꯥꯏꯗꯅ ꯅꯨꯡꯉꯥꯏ ꯅꯨꯡꯉꯥꯏ ꯑꯗꯨꯃꯥꯏ ꯇꯧꯒꯦ ꯇꯧꯅꯤ ꯃꯃꯥꯡꯗꯁꯨ ꯃꯃꯥꯡ ꯃꯃꯥꯡꯕꯨꯗꯤ ꯃꯅꯨꯡꯗꯁꯨ ꯈꯔ ꯄꯥꯈ꯭ꯔꯦꯗ ꯌꯥꯝꯅ
ꯑꯣ
ꯑꯣ ꯉꯜꯂꯤꯉꯩ ꯈꯔ ꯄꯥꯍꯧꯗꯔ ꯃꯃꯥꯡꯗꯤ ꯑꯗꯨꯒꯤ ꯑꯣ ꯈꯔ ꯋꯥꯏ ꯍꯟꯗꯛꯇꯤ ꯋꯥꯔꯦꯍꯦ ꯍꯥꯏꯗꯤ
ꯄꯥꯁ ꯄꯥꯁ ꯃꯥꯀ ꯈꯤꯇꯪ ꯑꯣꯏꯔꯒꯅ ꯑꯃꯨꯛ ꯐꯕ ꯍꯥꯏꯗꯤ ꯃꯥꯛꯇꯣ ꯑꯗꯨꯝ ꯈꯔ ꯀꯩꯅꯣ ꯇꯧꯒꯦꯅ ꯈꯜꯂꯗꯤ
ꯈꯜꯂꯗꯤ
ꯈꯤꯇꯪ ꯋꯥꯡꯕꯅ ꯐꯩꯗꯅ
ꯎꯝ ꯍꯥꯏꯋꯥꯅꯤ ꯇꯝꯅꯤꯅ ꯇꯝꯃꯗꯤ ꯄꯥꯁ ꯈꯤꯇꯪ ꯄꯥꯁ ꯈꯤꯇꯪ ꯇꯧꯕꯗꯤ ꯀꯥꯟ ꯇꯧꯕꯗꯤ ꯀꯥꯟꯅꯗꯦꯗꯅ
ꯀꯥꯟꯗꯦꯗꯅ ꯎꯝ ꯀꯥꯟꯅꯗꯦ ꯈꯤꯇꯪ ꯋꯥꯡꯈꯤꯕꯅ ꯐꯩ ꯃꯥꯔꯛꯇꯣ
ꯍꯥꯏꯗꯤ
ꯍꯥꯏꯗꯤ ꯑꯥ ꯀꯣꯛꯇꯁꯨ ꯈꯔ ꯂꯩꯍꯧꯕ ꯎꯝ
ꯄꯩꯁꯥꯒꯤꯗꯪ
ꯄꯩꯈꯥꯒꯤꯗꯪ ꯅꯠꯇ ꯈꯟꯗꯕꯤꯗ ꯑꯝ ꯍꯌꯦꯡꯋꯥꯏ ꯍꯌꯦꯡꯋꯥꯏ ꯀꯥꯟꯅꯔꯛ ꯇꯣꯏꯅꯤꯗ ꯊꯥꯕꯛ ꯏꯪꯈꯥꯡ ꯇꯧꯕ ꯀꯥꯟꯗ
ꯑꯗꯨꯅꯦ ꯊꯥꯕꯛ ꯏꯪ
ꯑꯗꯨꯅꯤ ꯊꯥꯕꯛ ꯏꯟꯒꯥꯡꯗꯁꯨ ꯀꯥꯟꯅꯔꯦ ꯑꯗꯩꯗꯤ ꯍꯥꯏꯕ ꯋꯥꯅꯤ ꯏꯁꯥꯒꯤ ꯅꯣꯂꯦꯖ ꯑꯣꯏꯅ ꯂꯩꯍꯧꯕꯗꯣ ꯎꯝ
ꯑꯗꯨꯅꯦ
ꯑꯗꯨꯅ ꯍꯦꯟꯅ ꯐꯩꯌꯦꯕꯟ ꯅꯛꯁꯜꯂꯛꯀꯥꯟꯗ ꯄꯥꯕꯅ ꯅꯝꯐꯨꯗ ꯄꯥꯕ ꯍꯥꯏꯗꯨꯗꯤ ꯀꯣꯛꯇ ꯆꯪꯉꯧꯔꯔꯣꯏꯗꯕꯅꯦꯕ ꯑꯗꯨꯗꯤ
ꯃꯥꯅꯦ ꯍꯥꯏꯗꯤ ꯄꯩꯈꯥꯒꯤ ꯄꯥꯁ ꯇꯧꯅꯕꯒꯤ ꯍꯥꯏꯗꯤ ꯕꯔꯦꯡ ꯕꯔꯦꯡ ꯕꯥꯍꯔꯠ ꯕꯥꯍꯔꯠꯀꯤ ꯃꯑꯣꯡꯗ ꯆꯠ... ꯇꯧꯔꯝꯃꯦꯕ
ꯇꯧꯔꯝꯃꯦꯕ ꯎꯝ
ꯑꯗꯨꯅ ꯈꯔ ꯈꯔ ꯐꯖꯅ ꯃꯃꯨꯠ ꯇꯥꯅ ꯄꯥꯍꯧꯕ
ꯄꯥꯍꯧꯕ ꯎꯝ ꯑꯗꯨꯁꯨ ꯈꯔ ꯄꯥꯁꯤꯜꯂꯗꯤ ꯐꯗꯧꯅꯤ
ꯃꯥꯏ ꯑꯩꯁꯨ ꯇꯧꯕꯨꯗꯤ ꯇꯧꯔꯗꯕꯅꯤꯗ
ꯗꯅꯤꯗ ꯎꯝ ꯃꯇꯝꯗꯨ ꯁꯨꯝ ꯅꯛꯁꯤꯟꯂꯛꯑꯗꯤ ꯍꯧꯕꯝꯖꯦ ꯑꯥ ꯑꯥ ꯍꯥꯏꯗꯤ ꯂꯥꯏꯔꯤꯛꯁꯦ ꯀꯃꯥꯏꯟ ꯍꯥꯏꯅꯤ ꯇꯧꯕ ꯍꯧꯒꯔꯕꯨꯗꯤ ꯑꯗꯨꯝ ꯇꯧꯅꯤꯡꯉꯦꯕ ꯍꯣꯏꯅꯦ ꯍꯧꯒ꯭ꯔꯗꯤ ꯑꯗꯨꯝ ꯄꯥꯅꯤꯡꯉꯛ ꯇꯧꯕ ꯍꯧ ꯍꯧ ꯏꯊꯤꯜꯗꯣ ꯃꯣꯇꯤꯚꯦꯁꯟꯗꯣ ꯈꯤꯇꯪ ꯋꯥꯠꯂꯤ ꯇꯞꯇ
ꯑꯗꯨꯃꯥꯏꯟ ꯑꯗꯨꯝ ꯇꯧ ꯂꯩꯌꯣ ꯍꯥꯏꯇꯥꯔꯦ ꯇꯧꯒꯦꯅꯕꯨꯗꯤ ꯑꯗꯨꯝ ꯈꯟꯕ
ꯈꯟꯕ ꯎꯝ
ꯇꯧ ꯉꯝꯗ ꯂꯩꯔꯦ ꯍꯧ ꯉꯝꯗ ꯂꯩꯔꯦ
ꯗ ꯂꯩꯔꯦ ꯍꯧꯖꯤꯜꯂꯨ ꯍꯧꯖꯤꯜꯂꯨ ꯈꯔ ꯍꯧꯁꯤꯟꯕꯅ ꯐꯩ ꯅꯣꯏ ꯈꯔ
ꯍꯧꯗꯤ ꯍꯧꯒꯅꯤ
ꯄꯥꯅꯤꯡꯗ꯭ꯔꯒꯅ ꯂꯥꯏꯕ꯭ꯔꯦꯔꯤ ꯆꯠꯂ ꯄꯥꯕꯅꯤ ꯈꯪꯗꯦ ꯌꯨꯝꯗ ꯄꯥꯅꯤꯡꯗꯔꯒꯅ ꯀꯣ ꯌꯨꯝꯗꯗꯤ ꯍꯥꯏꯖꯕ ꯋꯥꯅꯤ ꯄꯥꯔꯤꯉꯩꯗ ꯑꯃꯃꯨꯛ ꯍꯥꯏꯖꯤꯜꯂꯛ ꯄꯥꯈꯣꯟ ꯑꯃꯨꯛ ꯍꯥꯏꯖꯤꯜꯂꯛ ꯅꯨꯡꯉꯥꯏꯇꯦꯗꯅ
ꯂꯥꯏꯔꯤꯛ ꯇꯧꯒꯦ ꯍꯥꯢꯕ ꯊꯥꯕꯛꯄꯨꯗꯤ ꯍꯥꯏꯕꯨꯗꯤ ꯍꯥꯏꯔꯛ ꯑꯣꯏꯕꯨ ꯑꯥ
ꯑꯥ ꯑꯗꯥ
ꯏꯁꯥꯗ ꯀꯝꯐꯣꯔꯠ ꯖꯣꯟꯁꯨ ꯂꯩꯔꯝꯅꯤꯅ ꯐꯃꯨꯡ ꯆꯪꯅꯤꯡꯉꯦ ꯆꯪꯈꯤꯗꯣꯏꯅꯤ ꯄꯣꯊꯥꯅꯤꯡꯕ ꯐꯣꯟꯃꯦꯠꯅꯤꯡꯉꯦ ꯃꯦꯠꯈꯤꯗꯣꯏꯅꯤ
ꯎꯝ ꯑꯦ ꯑꯗꯨꯗꯤ
ꯎꯝ ꯍꯥꯏꯗꯤ ꯂꯥꯏꯔꯤꯛꯇ ꯀꯩꯗ ꯐꯣꯟꯖꯦꯗꯨꯝ ꯄꯥꯏꯕꯅꯤꯅ ꯍꯧꯖꯤꯛꯇꯤ ꯀꯩꯅꯣ ꯇꯣꯄꯤꯛ ꯑꯃ ꯈꯪꯗꯔꯦ ꯍꯥꯏꯔꯥꯁꯨ ꯒꯨꯒꯨꯜꯗ ꯅꯠꯇꯔꯒ ꯌꯨꯇꯨꯕꯇ ꯍꯦꯛꯇ ꯌꯦꯡꯑꯦꯕ ꯑꯗꯨꯃ ꯌꯦꯡꯕ ꯍꯧꯒꯔꯗꯤ
ꯍꯥꯏꯗꯤ ꯃꯦꯁꯦꯖ ꯑꯃ ꯂꯥꯛꯑꯦꯅ ꯃꯦꯁꯦꯖ ꯆꯪꯒꯤꯕꯗꯩ ꯃꯊꯪ ꯍꯦꯍꯦꯛ ꯁꯝꯗꯕꯤꯅꯦꯕ
ꯃꯥꯅꯦ ꯃꯥꯅꯦ ꯑꯗꯨ ꯂꯥꯏꯕ꯭ꯦꯔꯤꯗ ꯀꯩꯗ ꯆꯠꯂꯗꯤ ꯃꯌꯥꯝ ꯄꯥꯅꯕꯗ ꯈꯣꯠꯄꯗꫭ ꯎꯔ ꯈꯤꯇꯪ ꯏꯁꯥꯁꯨ ꯄꯥꯅꯤꯡꯕ ꯑꯃ ꯄꯣꯛꯏꯗꯅ
ꯑꯥ
ꯑꯥ
ꯍꯝ
ꯑꯩꯖꯨ ꯂꯥꯛꯑꯦ
ꯆꯠꯊꫭꯛꯎꯖꫭ ꯆꯠꯂꫭ ꯉꯜꯂꯤꯉꯩꯗ ꯆꯠꯂ ꯈꯔ ꯄꯥꯎ ꯅꯪꯅ ꯍꯥꯏꯗꯣ ꯐꯔ ꯇꯠ ꯇꯠꯂꯤꯅꯦ ꯅꯦꯠ ꯅꯨꯡꯉꯥꯏꯇꯕꯩꯔ ꯍꯦꯠꯐꯣꯟ ꯍꯥꯞꯄꯩꯔ ꯀꯩꯅꯣ
ꯅꯦꯠ ꯅꯨꯉꯥꯏꯇꯕꯩ
ꯅꯦꯠ ꯅꯨꯉꯥꯏꯇꯕ ꯑꯣꯏꯔꯃꯗꯣꯏꯅꯦ ꯎꯝ ꯑꯃꯨꯃꯨꯛ ꯄꯠꯄꯠ ꯁꯦꯡꯉꯦꯕ ꯃꯔꯛ ꯃꯔꯛꯇ ꯑꯃꯨꯃꯨꯛ ꯁꯦꯡꯉꯛꯇꯕ ꯌꯥꯎꯋꯦꯕ
ꯑꯣ ꯅꯦꯠꯋꯥꯛ
ꯅꯦꯠꯋꯥꯛ ꯅꯨꯉꯥꯏꯇꯕꯩ ꯑꯣꯏꯔꯝꯃꯅꯤ ꯎꯝ ꯅꯦꯠꯋꯥꯛ ꯅꯨꯉꯥꯏꯇꯕꯩꯔ ꯀꯩꯅꯣ ꯅꯨꯡꯉꯥꯏꯇꯦ ꯅꯦꯠ ꯁꯤꯖꯨ ꯖꯤꯑꯣꯒꯁꯦ ꯌꯥꯝ ꯅꯨꯡꯉꯥꯏꯇꯦꯕ ꯅꯦꯠꯁꯦ ꯄꯩꯁꯥꯁꯨ ꯔꯤꯆꯥꯔꯖꯁꯨ ꯁꯨꯝ ꯆꯥꯎꯈꯠꯂꯛꯏ ꯋꯦꯗꯔ ꯋꯦ
ꯑ ꯋꯦꯗꯔ ꯋꯦꯗꯔꯗꯁꯨ ꯌꯥꯝ ꯂꯩꯔꯦ
ꯌꯥꯝ ꯂꯩꯔꯦ ꯍꯣꯏ ꯅꫭꯡꯊꯤ ꯃꯪꯕ ꯈꯣꯠꯄ ꯅꯣꯡ ꯆꯨꯕ ꯇꯧꯔꯗꯤ ꯑꯗꯨꯁꯨ ꯅꯨꯡꯉꯥꯏꯇꯕ ꯌꯥꯎꯋꯦ ꯅꯦꯠ
ꯑꯦ ꯍꯥꯏꯕꯋꯥꯅꯦ ꯅꯣꯡ ꯍꯥꯏꯗꯤ
ꯑꯦ ꯍꯥꯏꯕꯋꯥꯅꯦ ꯅꯣꯡ ꯍꯥꯏꯗꯤ ꯎꯝ ꯅꯣꯡꯊꯤ ꯃꯪꯕ ꯈꯣꯠꯄ ꯅꯣꯡ ꯆꯨꯕ ꯇꯧꯕꯁꯦ ꯇꯥꯋꯥꯔ ꯆꯣꯠꯄꯩꯅꯤ ꯈꯪꯗꯦ ꯑꯃꯅꯤ ꯈꯪꯗꯦ
ꯎꯝ
ꯅꯨꯡꯉꯥꯏꯇꯕ ꯌꯥꯝ ꯌꯥꯎꯕꯅꯦꯕ
ꯑꯗꯨ ꯍꯥꯟꯅꯗꯤ ꯀꯩꯁꯨ
ꯍꯥꯟꯅꯗꯤ ꯀꯁꯨ ꯍꯥ
ꯍꯧ ꯍꯧꯖꯤꯛꯀ ꯍꯥꯏꯗꯤ ꯍꯥꯟꯅꯗꯤ ꯅꯣꯡ ꯆꯨ ꯈꯣꯠꯂꯁꯨ ꯍꯥꯏꯗꯤ ꯅꯦꯠꯋꯥꯛꯁꯦ ꯑꯗꯨꯝ ꯅꯨꯡꯉꯥꯏꯔꯝꯕꯅꯦꯕ
ꯈꯣꯠꯂ ꯍꯥꯏꯗꯤ ꯅꯦꯠꯁꯦ ꯅꯨꯉꯥꯏꯔꯝꯕꯅꯦꯕ ꯎꯝ ꯈꯪꯗꯦ ꯄꯥꯏꯕ ꯃꯤ ꯃꯁꯤꯡ ꯍꯦꯟꯒꯠ ꯃꯤ ꯃꯌꯥꯝ ꯄꯥꯏꯅꯔꯛꯄꯩꯅꯤ ꯈꯪꯗꯦ ꯃꯣꯏꯅ ꯂꯩꯗꯕꯩꯅꯤ ꯈꯪꯗꯦ ꯑꯗꯨꯒꯤꯅꯤꯅꯦ ꯍꯣꯏ ꯑꯃ ꯑꯈꯣꯏꯅꯗꯤ ꯈꯪꯗ꯭ꯔꯝꯅꯤꯅ
ꯅꯦꯋꯥꯛ ꯅꯨꯡꯉꯥꯏꯇ꯭ꯔꯤꯖꯦ
ꯀꯩꯅꯣꯝ ꯂꯩꯔꯝꯗꯣꯏꯅꯦꯕ ꯅꯦꯋꯥꯥꯛ ꯅꯨꯡꯉꯥꯏꯇ꯭ꯔꯤꯖꯦ ꯃꯥꯅꯤ ꯃꯥꯅꯤ ꯍꯥꯟꯅꯗꯩ ꯗꯨꯝ ꯅꯨꯡꯉꯥꯏꯇꯕ ꯑꯣꯏꯔꯗꯤ ꯐꯕꯀꯣ ꯑꯍꯝ ꯀꯣꯟꯅ ꯅꯨꯡꯉꯥꯏꯔꯛꯇꯝꯅꯤꯅ
ꯂꯩꯔꯥ ꯅꯨꯡꯉꯥꯏꯔꯛꯈꯤꯗ꯭ꯔꯥ ꯈꯪꯗꯦ ꯍꯧꯖꯤꯛ ꯅꯨꯡꯉꯥꯏꯕꯕꯨꯗꯤ ꯌꯥꯎꯋꯦ ꯍꯧꯖꯤꯛꯁꯨ ꯑꯗꯣꯏꯖꯨ ꯅꯦꯠꯋꯥꯛꯁꯦ ꯍꯧꯖꯤꯛꯁꯨ ꯅꯨꯡꯉꯥꯏꯕꯕꯨꯗꯤ ꯌꯥꯎꯕꯗꯤ ꯌꯥꯎꯋꯦꯕ꯭ꯔ ꯑꯗꯨ ꯖꯛ ꯖꯒꯥ ꯖꯒꯥꯗꯖꯨ ꯄꯨꯕꯅꯤ ꯎꯝ ꯄꯨꯏꯌꯦ ꯍꯣꯏ ꯖꯒꯥ ꯖꯒꯥꯗꯁꯨ ꯌꯥꯝ ꯄꯨꯏꯌꯦ ꯌꯥꯝ ꯅꯨꯡꯉꯥꯏꯕ ꯖꯒꯥꯖꯨ ꯌꯥꯎꯋꯤ ꯍꯥꯏꯋꯅꯤ ꯃꯁꯤ ꯖꯒꯥ ꯑꯃꯗꯅ ꯌꯥ ꯖꯤꯌꯣ ꯅꯨꯡꯉꯥꯏꯔꯒ ꯖꯒꯥ ꯑꯃꯗꯅ ꯑꯦꯌꯥꯔꯇꯦꯜ ꯅꯨꯡꯉꯥꯏꯕ ꯑꯗꯥꯏꯅꯗꯨꯝ ꯎꯝ ꯖꯤꯌꯣꯅ ꯑꯃꯨꯛ ꯀꯌꯥ ꯖꯒꯥꯗ ꯆꯠꯇꯦ ꯑꯦꯌꯥꯔꯇꯦꯜꯒꯨꯝꯕꯖꯤꯅ ꯖꯒꯥꯗ ꯌꯥꯝ ꯆꯠꯂꯦ ꯖꯤꯌꯣꯒꯤꯗꯤ
ꯑꯥ ꯍꯥꯏꯗꯤ ꯁꯤ ꯀꯥꯗꯅ ꯅꯨꯡꯉꯥꯏꯇꯦ ꯁꯤ ꯀꯥꯗꯅ ꯅꯨꯡꯉꯥꯏ ꯀꯥꯏꯗꯣ ꯀꯌꯥ ꯂꯩꯇꯦꯕ ꯑꯦꯌꯥꯔꯇꯦꯜꯒꯤꯗꯤ ꯃꯊꯛꯇꯅ ꯅꯨꯡꯉꯥꯏꯕ ꯃꯈꯥꯗ ꯅꯨꯡꯉꯥꯏꯇꯕ ꯑꯗꯨꯃꯥꯏꯅ ꯌꯝ ꯇꯧꯋꯦ ꯑꯦꯌꯥꯔꯇꯦꯜꯖꯤꯅ
ꯑꯣ ꯍꯣꯏ ꯍꯣꯏ ꯇꯧꯋꯦ ꯇꯧꯋꯦ ꯑꯦꯌꯥꯔꯇꯦꯜ
ꯄꯩꯁꯥꯗꯤ ꯑꯗꯨꯝ ꯆꯥꯎꯈꯠꯂꯛꯏ ꯑꯦꯌꯥꯔꯇꯦꯜ ꯑꯗꯨꯝ ꯍꯥꯏꯗꯤ
ꯀꯩꯕ ꯍꯨꯖꯤꯛꯀꯤꯗꯣ
ꯀꯩ ꯍꯥꯏꯕ ꯍꯧꯖꯤꯛꯀꯤꯗꯣ ꯄꯩꯁꯥꯗꯤ ꯑꯗꯨꯝ ꯆꯥꯎꯈꯠꯂꯛꯏꯗꯅ ꯔꯤꯆꯥꯔꯖꯀꯤ ꯄꯩꯁꯥ ꯀꯩꯀꯥꯖꯤꯕꯨꯕ ꯐꯣꯟ ꯄꯩꯁꯥꯖꯤꯕꯨꯕ
ꯑꯁꯦꯡꯀꯤꯖꯨ ꯔꯤꯆꯥꯔꯁꯀꯤ ꯄꯩꯁꯥꯖꯦ
ꯍꯥꯟꯗꯤ ꯍꯥꯟꯗꯔꯛꯇꯦ ꯁꯨꯝ ꯆꯥꯎꯈꯠꯂꯛꯏ
ꯎꯝ ꯈꯣꯏꯗꯤ ꯍꯥꯡꯀꯠꯀꯤꯕ ꯄꯩꯁꯥꯖꯦ ꯍꯥꯟꯗꯔꯛꯇꯦꯅꯦ ꯍꯣꯏ ꯎꯝ ꯃꯤ ꯉꯝꯗ ꯍꯥꯞꯄ ꯉꯝꯗꯕ ꯃꯤ ꯋꯥꯗꯣꯏꯅꯦ ꯄꯩꯁꯥ ꯍꯦꯟꯒꯠꯂꯛꯄ ꯍꯥꯏꯖꯦ ꯍꯥꯟꯅꯒꯤꯗꯨꯕꯧ ꯋꯥꯔ ꯀꯥꯟꯖꯤꯗ ꯍꯥꯞꯄ ꯑꯗꯨꯗꯤ ꯍꯥꯏꯔ ꯑꯩꯕꯨꯛ ꯋꯥꯔꯤꯅꯤ ꯑꯃꯨꯛ ꯃꯨꯛ ꯍꯧꯖꯤꯛꯀꯥꯟꯖꯤ ꯕꯨꯁꯇꯔ ꯀꯩꯀꯥꯖꯨ ꯑꯃꯨꯛ ꯇꯣꯉꯥꯟ ꯕꯨꯁꯔꯖꯤꯖꯨ ꯄꯩꯁꯥ ꯍꯦꯟꯒꯠꯂꯦ ꯑꯗꯩ ꯅꯨꯃꯤꯠ ꯃꯁꯤꯡꯖꯨ ꯄꯤꯔꯦꯗ ꯕꯦꯂꯤꯠ ꯒꯥꯏꯅ ꯕꯨꯁꯇꯔꯖꯤꯖꯨ ꯑꯥ ꯅꯣꯡꯃꯒꯤ ꯍꯨꯝ ꯅꯨꯃꯤꯠ ꯍꯨꯝꯅꯤꯒꯤ ꯑꯗꯨꯃꯥꯏꯅꯒ ꯄꯤꯌꯦꯕ ꯂꯨꯄꯥ ꯍꯥꯏꯗꯤ ꯔꯤꯆꯥꯔꯖ ꯑꯃ ꯍꯥꯞꯄ ꯀꯥꯟꯗ ꯋꯥꯟ ꯖꯤꯕꯤꯒ ꯐꯪꯕꯖꯤ ꯂꯨꯄꯥ ꯆꯍꯨꯝ ꯑꯣꯏꯔꯦꯕ ꯎꯝ ꯍꯣꯏꯅꯦ ꯊꯥ ꯑꯃꯒꯤ ꯔꯤꯆꯥꯔꯖꯇꯥ ꯅꯣꯡꯃꯗ ꯃꯣꯏ ꯍꯥꯏꯕ ꯋꯥꯅꯤ ꯀꯣꯜꯕꯨ ꯑꯥ ꯀꯣꯜꯕꯨꯗꯤ ꯑꯟꯂꯤꯃꯤꯇꯦꯠ ꯑꯣꯏꯖꯔꯖꯨ ꯖꯨ ꯗ ꯗꯇꯥꯒꯗꯨꯗꯤ
ꯌꯥ ꯗꯇꯥ ꯅꯤꯅ ꯃꯔꯨ ꯑꯣꯏꯅ ꯁꯤꯖꯤꯟꯅꯩꯁꯤꯗꯤ ꯑꯈꯣꯏꯅ
ꯈꯣꯏꯅ ꯃꯥꯅꯦ ꯍꯨꯖꯤꯛꯀꯥꯟꯗꯤ ꯅꯦꯠ ꯁꯤꯖꯤꯟꯅꯗꯕ ꯃꯤ ꯑꯝꯇ ꯂꯩꯇ꯭ꯔꯦ ꯀꯩꯅꯣ ꯑꯈꯣꯏꯖꯨ ꯁꯤꯖꯤꯟꯅꯕꯖꯨ ꯌꯥꯝ ꯍꯦꯜꯂꯦꯗꯅ ꯐꯦꯁꯕꯨꯛ ꯄꯥꯏꯕ ꯏꯟꯁꯇꯥꯒ꯭ꯔꯥꯝ ꯄꯥꯏꯕ ꯌꯨꯇꯨꯞ ꯌꯦꯡꯕ ꯁꯤꯖꯤꯟꯅꯕꯖꯨ ꯌꯥꯝ ꯍꯦꯜꯂꯦ ꯑꯗꯨꯅꯦ ꯍꯥꯏꯗꯤ ꯅꯣꯡꯃꯗ ꯄꯩꯁꯥꯖꯦ ꯃꯣꯏ ꯂꯨꯄꯥ ꯇꯔꯥ ꯖꯥꯗ ꯄꯥꯔꯦꯕ ꯑꯗꯨꯝ ꯎꯝ ꯑꯗꯨꯏ ꯃꯊꯛꯇ ꯑꯃꯨꯛ ꯕꯨꯁꯇꯔ ꯀꯩꯀꯥꯁꯨꯨ‌ ꯍꯥꯞꯀꯠꯂꯛꯇꯣꯏꯅꯦ ꯅꯦꯠ ꯑꯣꯏꯈ꯭ꯔꯗꯤ ꯃꯥꯅꯦ ꯋꯥꯟ ꯖꯤꯕꯤꯗꯨꯗꯤ ꯀꯤꯝ ꯍꯥꯏꯗꯤ ꯍꯧꯖꯤꯛ ꯃꯇꯝꯗꯗꯤ ꯎꯝ
ꯌꯥꯗ꯭ꯔꯦꯕ
ꯄꯨꯡ ꯑꯅꯤꯍꯨꯝꯄꯥ ꯄꯨꯡ ꯑꯃꯅꯤ ꯄꯥꯏꯕꯗ ꯑꯗꯨꯝ ꯂꯣꯏꯗꯣꯏꯅꯤꯅꯦ